ꯍꯜꯂꯣ
ꯇꯥꯔꯦ ꯇꯥꯔꯦ
ꯎꯝ ꯑꯩ ꯇꯥꯗꯕ꯭ꯔꯥ ꯍꯥꯏꯅ ꯐꯣꯟꯗꯣ ꯈꯔ ꯈꯔ ꯑꯐꯕ ꯑꯃ ꯄꯥꯏꯌꯨꯅꯦ
ꯏꯁ ꯍꯣꯏꯅꯦ ꯑꯝꯇ ꯂꯩꯕꯤꯌꯨꯗꯅ
ꯂꯩꯊꯣꯛꯁꯤꯉꯥꯏꯗꯅ
ꯂꯩꯕꯤꯌꯣ ꯅꯨꯡꯁꯤꯠ ꯁꯤꯠꯄ ꯍꯧꯔꯛꯑꯦ
ꯍꯧꯔꯛꯑꯦ ꯅꯪꯉꯣꯟꯗ ꯅꯨꯡꯉꯥꯏꯇ꯭ꯔꯤꯔꯥ ꯑꯩꯉꯣꯟꯗ ꯅꯨꯡꯉꯥꯏꯇ꯭ꯔꯤꯔꯥ ꯈꯪꯗꯦ
ꯑꯩꯉꯣꯟꯗꯗꯤ ꯁꯦꯡꯅ ꯇꯥꯏ ꯅꯪꯉꯣꯟꯗ ꯅꯨꯡꯉꯥꯏꯇꯕ ꯑꯣꯏꯗꯣꯏꯅꯤ ꯇꯥꯏꯌꯦ ꯅꯪꯉꯣꯟꯗ ꯑꯩꯉꯣꯟꯗ ꯁꯦꯡꯅ
ꯎꯝ ꯅꯨꯡꯁꯤꯠ ꯁꯤꯠꯄ ꯍꯧꯔꯦ ꯎ ꯇꯥꯔꯦ ꯇꯥꯔꯛꯏ
ꯋꯦꯗꯔꯁꯦ ꯌꯥꯝ
ꯆꯥꯝꯄ꯭ꯔ ꯌꯥꯝ
ꯅꯣꯏ ꯆꯝꯄ꯭ꯔꯥꯗꯣ ꯑꯩꯈꯣꯏꯁꯨ ꯆꯝꯄ꯭ꯔꯥ ꯄꯥꯜꯂꯝꯃꯦꯕ ꯑꯩꯈꯣꯏ ꯁꯤꯒꯤ ꯃꯅꯤꯡꯗ ꯍꯪꯉꯕ ꯑꯗꯣ ꯌꯥꯝ ꯑꯩꯅꯒ ꯄꯤꯛꯏꯉꯩꯗꯤ ꯌꯥꯝ ꯃꯔꯥꯡ ꯀꯥꯏꯅ ꯄꯥꯜꯂꯝꯃꯤ ꯑꯩꯈꯣꯏ ꯁ꯭ꯥꯏꯒꯤ ꯃꯤꯁꯤꯅꯕꯣ ꯆꯝꯄ꯭ꯔꯥꯁꯦ ꯍꯦꯛꯀꯦ ꯈꯣꯠꯀꯦ ꯀꯥꯏꯅ ꯂꯥꯛꯑꯝꯃꯦꯕ ꯍꯪꯉꯕ ꯍꯧꯖꯤꯛꯅ ꯑꯝ ꯄꯥꯟꯈꯤꯗ꯭ꯔꯦ ꯍꯥꯏꯕ ꯑꯝꯐꯥꯎꯍꯦꯛ ꯄꯥꯟꯗꯦ ꯑꯃꯐꯥꯎꯍꯦꯛ ꯄꯥꯟꯗꯦ ꯍꯥꯏꯁꯤꯅꯤ ꯈꯪꯗꯦ ꯂꯤꯔꯕꯩꯔꯥ ꯈꯪꯗꯦ ꯍꯥꯏꯕ
ꯃꯣꯏꯁꯨ ꯀꯨꯝ ꯀꯥꯡꯕꯕꯨꯗꯤ ꯇꯧꯕꯅꯦ
ꯀꯨꯝꯀꯥꯡꯕ ꯑꯝꯇ ꯅꯠꯇꯦ ꯑꯩꯅ ꯎꯝ ꯄꯤꯛꯏꯉꯩꯗ ꯍꯥꯏꯁꯦ ꯀ꯭ꯂꯥꯁ ꯑꯗꯨꯝ ꯊ꯭ꯔꯤ ꯐꯣꯔ ꯐꯥꯏꯚ ꯀꯥꯔꯛꯄ ꯍꯧꯕ ꯑꯗꯨꯝ ꯁꯥꯏ ꯒ꯭ꯌꯥꯟ ꯇꯥꯔꯦꯗꯅ
ꯎꯝ
ꯑꯗꯣ ꯍꯥꯏꯗꯤ ꯈꯣꯏꯕꯥꯅꯒ ꯍꯋꯥꯏ ꯊꯣꯡꯕꯗꯒ ꯍꯋꯥꯏ ꯊꯣꯡꯕ ꯅꯨꯃꯤꯠꯀꯁꯦ ꯍꯥꯏꯗꯤ ꯆꯝꯄꯔꯥ ꯁꯨꯝꯕ ꯆꯕꯁꯦ ꯍꯥꯎꯋꯦ ꯀꯥꯏꯅ ꯈꯣꯏꯕꯥꯅ ꯆꯝꯄꯔꯥ ꯁꯨꯝꯕꯒ ꯇꯝꯕꯤꯕ ꯃꯥꯅꯅꯦꯕ ꯇꯝꯕꯤꯔꯤꯖ‌ꯦ ꯆꯝꯄ꯭ꯔꯥ ꯁꯨꯝꯕ ꯈꯣꯠꯄꯒꯁꯦ
ꯎꯝ ꯍꯥꯎꯕꯅꯦ ꯍꯋꯥꯏ ꯊꯣꯡꯕꯗ ꯆꯝꯄ꯭ꯔꯥ ꯁꯨꯝꯕ
ꯑꯗꯨꯗ‌ꯣ ꯑꯩ ꯃꯥꯒ ꯍꯦꯛ ꯈꯣꯠꯇꯅ ꯑꯗꯨꯝ ꯗꯥꯏꯔꯦꯛ ꯗꯥꯏꯔꯦꯛ ꯍꯦꯛ ꯈꯣꯠꯇꯅ ꯆꯥ ꯈꯣꯠꯇꯅꯒ ꯇꯧꯏꯅꯦ ꯑꯗꯨꯗꯨꯒ ꯍꯧꯖꯤꯛꯅ ꯑꯝꯇ ꯍꯥꯎꯈꯤꯗ꯭ꯔꯦ ꯍꯧꯖꯤꯛꯅ ꯑꯝꯐꯥꯎ ꯑꯝ ꯄꯥꯟꯗꯦ
ꯑꯩꯈꯣꯏ ꯆꯝꯄ꯭ꯔꯥ ꯄꯥꯝꯕꯤ ꯄꯨꯟꯅꯅꯦ ꯀꯌꯥꯅꯣ ꯍꯧꯁ ꯑꯃ ꯑꯅꯤ ꯑꯍꯨꯝ ꯃꯔꯤ ꯇꯔꯨꯛ ꯇꯔꯦꯠ ꯇꯔꯦꯠ ꯅꯤꯄꯥꯟꯃꯨꯛꯇꯤ ꯑꯣꯏꯌꯦ ꯄꯥꯝꯕꯤꯖ‌ꯦ
ꯎꯝ
ꯑꯗꯨꯒ ꯐꯖꯅ ꯄꯥꯟꯕꯗꯤ ꯑꯅꯤ ꯑꯍꯨꯝꯃꯨꯛꯇꯪ ꯄꯥꯜꯂꯦ ꯑꯗꯨꯒ ꯑꯇꯩꯅ ꯃꯔꯛ ꯃꯔꯛꯇ ꯈꯒ ꯄꯥꯟꯕꯗꯣ ꯃꯉꯥ ꯇꯔꯨꯛꯀꯨꯝꯕ
ꯎꯝ
ꯑꯗꯨꯃꯥꯏꯅ ꯄꯥꯟꯕ ꯑꯣꯏ ꯍꯟꯗꯛꯅꯕꯨ ꯈꯔ ꯄꯥꯟꯗꯦ ꯃꯃꯥꯡꯗꯤ ꯑꯁ ꯄꯥꯜꯂꯤ ꯀꯩꯅꯣ ꯃꯃꯥꯡꯗꯤ ꯌꯥꯝꯅ ꯍꯟꯗꯛꯀꯤꯅ ꯃꯨꯛ ꯅꯣꯡꯅ ꯈꯔ ꯊꯣꯝꯇꯠꯈ꯭ꯔꯦꯕ ꯃꯄꯥꯟ ꯁꯥꯔꯛꯑꯀꯥꯟꯗ ꯑꯗꯨꯅ ꯌꯥꯝ ꯄꯥꯟꯗ꯭ꯔꯦ ꯍꯟꯗꯛꯇꯤ
ꯑꯦ ꯑꯗꯨ ꯍꯥꯏꯔꯒ ꯍꯟꯗꯛꯀꯤ ꯂꯦꯟ ꯇꯥꯕ ꯌꯥꯎꯈ꯭ꯔꯕ ꯌꯥꯎꯈ꯭ꯔ ꯃꯥꯜꯂꯦꯀꯣ
ꯌꯥꯎꯈ꯭ꯔꯦ ꯏꯁ ꯏꯕꯦꯝꯃ ꯑꯩꯈꯣꯏ ꯌꯨꯝ ꯍꯣꯔꯤꯗꯨꯗꯤ
ꯑꯣ ꯑꯣ ꯑꯣ ꯍꯟꯗꯛꯀꯤ ꯂꯦꯟ ꯇꯥꯕꯗꯅꯦꯀꯣ ꯃꯥ ꯎꯝ ꯍꯣꯏ ꯍꯣꯏ ꯃꯥꯅ‌ꯦ ꯃꯥꯅ‌ꯦ ꯍꯟꯗꯛꯅꯦ ꯑ ꯈꯣꯏ ꯇꯥꯃꯣ ꯍ‌ꯣꯏꯅ ꯇꯤꯟꯒ ꯌꯦꯟ ꯈꯣꯠꯇꯅ ꯇꯧꯋꯦ ꯈꯣꯠꯂꯦꯅ ꯇꯧꯕꯗꯣ
ꯎꯝ ꯑꯩꯈꯣꯏꯒꯤꯗꯤ ꯌꯦꯟ ꯌꯦꯜꯂꯛꯈꯤꯗ꯭ꯔꯦ ꯏꯕꯦꯝ ꯐꯣꯇꯣꯒꯗꯤ ꯌꯥꯝ ꯀꯥꯞꯈꯤꯕꯅꯦ ꯑꯗꯨꯒ ꯌꯦꯜꯂꯛꯇ꯭ꯔꯦ
ꯑꯩꯈꯣꯏꯗꯤ ꯌꯦꯟ ꯑ ꯌꯦꯟꯕꯅꯤ ꯑꯩꯈꯣꯏ ꯇꯥꯃꯣꯍ‌ꯣꯏꯅ ꯀꯩꯀꯩ ꯈꯔ
ꯌꯦꯟꯗꯦ ꯈꯣꯏꯗꯦ ꯐꯣꯇꯣꯕꯨꯗꯤ ꯂꯧꯈꯠꯄ ꯂꯥꯛꯈꯤꯌ‌ꯦ ꯑꯗꯨꯒ ꯌꯦꯟꯗ꯭ꯔꯦ
ꯎꯝ
ꯁꯥꯏꯀꯜ ꯊꯧꯕꯁꯦ ꯍꯩꯈꯤꯗ꯭ꯔꯥ ꯈꯪꯗꯦ
ꯍꯩꯅꯤꯍꯦ ꯅꯪꯖꯨ ꯒꯥꯔꯤ ꯊꯧꯕ ꯍꯥꯏꯔ ꯁꯥꯏꯀꯜ ꯊꯧꯕ ꯀꯩꯗꯕꯩ ꯍꯩꯔꯣꯏꯗ꯭ꯔꯤꯅꯣ
ꯍꯩꯕꯨꯗꯤ ꯍꯩꯅꯤ ꯑꯗꯨꯏꯁꯨ ꯃꯤ ꯅꯨꯡꯉꯥꯏꯇꯕꯗꯣ ꯅꯨꯡꯉꯥꯏꯔꯣꯏ ꯍꯥꯏꯕ
ꯍꯣꯏ ꯑꯗꯨꯕꯨꯗꯤ ꯑꯃꯗꯨꯗꯤ ꯈꯨꯠꯅ ꯈꯛꯇꯅꯤꯗꯣ ꯑꯃꯗꯨꯗꯤ ꯈꯨꯠꯅ ꯈꯇꯪꯅꯦꯕ ꯀꯟꯇ꯭ꯔꯣꯜ ꯇꯧꯔꯤꯖ‌ꯦ
ꯃꯥꯅꯦ
ꯍꯥꯏꯗꯤ ꯈꯣꯡ ꯀꯩꯁꯨ ꯈꯣꯡ ꯑꯣ ꯑꯣꯠ ꯈꯣꯠꯇꯅ ꯇꯧꯗꯦꯕ
ꯇꯧꯗꯦ ꯁꯤꯗꯤ ꯑꯣꯠ ꯄꯥꯝꯁꯨ ꯌꯥꯎꯗꯣꯏꯅꯦ
ꯍꯤꯡꯒ‌ꯣꯟ ꯆꯪꯉꯨꯒ‌ꯦꯀ‌ꯣ ꯑꯪ ꯆꯪꯉꯨꯔ ꯆꯪꯉꯨ ꯈꯣꯏꯃꯥ ꯅ‌ꯦ ꯍꯤꯡꯈ‌ꯣꯜ ꯆꯪꯎꯒꯦꯌꯦ
ꯀꯩꯗꯧꯕ
ꯈꯪꯗꯦ ꯀꯔꯤ ꯍꯦꯛ ꯅꯤꯡꯉꯤꯅꯣ ꯈꯪꯗꯦ ꯑꯁ ꯑꯩꯈꯣꯏ ꯍꯋꯥꯏ ꯑꯁꯥꯡꯕꯤ ꯃꯌꯥꯝ ꯄꯥꯜꯂꯦ
ꯌꯣꯟꯊꯣꯛꯎꯗꯅ
ꯌꯣꯟꯕꯅꯦ ꯑꯩꯈꯣꯏ ꯃꯥꯅ ꯃꯣꯏꯁꯤꯒꯤ ꯃꯤ ꯑꯃꯃꯝ ꯃꯤ ꯂꯧꯕ ꯂꯩꯕꯅꯦꯕꯀꯣ ꯑꯗꯨꯗ ꯌꯣꯟꯕꯟ ꯉꯁꯥꯏꯁꯨ ꯑꯩꯅ ꯆꯪꯉꯒ ꯃ‌ꯣꯏ ꯑꯝꯃ ꯏꯪꯈꯣꯜꯗ ꯆꯪꯉꯀꯥꯟꯗꯒ ꯄꯣꯠ ꯆꯩꯒ ꯍꯦꯛꯄ ꯁꯥꯕꯗ‌ꯣ ꯁꯥꯔꯨꯕꯅꯦ ꯑꯩꯅ ꯕꯤꯗꯤꯑꯣ ꯅꯝꯗꯦ ꯍꯦ ꯕꯤꯗꯤꯑꯣ ꯅꯝꯗꯦ ꯏꯊꯟꯇ ꯏꯊꯟꯇ ꯁꯥꯖꯔꯤꯕ
ꯑꯣ ꯄꯣꯂꯥꯡ ꯑꯣ ꯄꯣꯂꯥꯡ ꯑꯃ ꯄꯥꯏꯔꯀꯥꯟꯗ ꯑꯁ ꯐꯅꯦꯛ ꯑꯃꯒ ꯐꯤ ꯑꯃꯒ ꯀꯨꯞꯁꯜꯂ ꯆꯪꯉꯗꯤ ꯑꯃꯨꯛꯍꯦꯜ ꯃꯥꯟꯗꯧꯅꯤ
ꯐꯅꯦꯛ ꯐꯅꯦꯛ ꯁꯦꯠꯂꯦ ꯐꯅꯦꯛ ꯁꯦꯠꯂꯦ ꯑꯗꯨꯒ ꯐꯤꯗꯤ ꯀꯨꯞꯇ꯭ꯔꯦ ꯐꯅꯦꯛꯀ ꯐꯅꯦꯛ ꯁꯦꯠꯂꯒ ꯃꯁꯀꯠꯀ ꯄꯥꯏꯔꯒ ꯏꯁ ꯐꯖꯩ ꯍꯋꯥꯏꯁꯥꯡꯕꯤ ꯑꯇꯦꯛꯄ ꯑꯃꯅꯤ ꯌꯦꯡꯁꯤꯜꯂꯦ ꯑꯗꯨꯗꯩ ꯀꯤ ꯕꯔꯦꯟꯗ꯭ꯔꯤ ꯍꯦꯛꯑꯦ
ꯕꯤ ꯑꯐꯕꯤꯅꯦꯕ ꯁꯥꯔꯨꯏꯖꯦ ꯏꯪ
ꯃꯤ ꯀꯅꯥꯝ ꯎꯗꯕꯤꯅꯀꯣ ꯏꯊꯟꯇꯅꯤ ꯆꯪꯉꯒ ꯁꯥꯖꯔꯨꯕꯅꯤ
ꯕꯤꯠꯇꯣ ꯑꯣꯖꯥ ꯏꯟꯁꯥꯡꯗꯣ ꯕꯦꯂꯦꯟ ꯕꯦꯂꯦꯟꯗ꯭ꯔꯤ ꯏꯔꯣꯝꯕ ꯆꯥꯅꯤꯡꯉꯦꯅ ꯕꯦꯂꯦꯟꯗꯔꯤꯗꯣ ꯁꯣꯝꯒꯤ ꯁꯣꯝ ꯀꯟꯗ ꯃꯈꯣꯏ ꯂꯝꯕꯤ ꯆꯪꯐꯝꯗꯣ ꯃꯣꯏ ꯏꯪꯈꯣꯏ ꯃꯇꯦꯛ ꯃꯆꯥ ꯑꯃ ꯂꯩ ꯍꯥꯏꯕꯗꯣ ꯑꯗꯨꯗꯨꯗ ꯑꯗꯨꯗꯨꯗꯗꯤ ꯃꯥ ꯕꯦꯂꯦꯟꯗ꯭ꯔꯤ ꯑꯆꯧꯕꯤꯗꯣ ꯄꯥꯟꯕ ꯑꯗꯣ ꯈꯣꯏ ꯕꯥꯅꯗꯤ ꯆꯥꯅꯤꯡꯗꯦ ꯍꯥꯎꯕꯁꯨ ꯍꯥꯎ ꯀꯌꯥ ꯄꯥꯝꯗꯦ ꯈꯣꯠꯇꯦꯅ ꯍꯥꯏꯕ
ꯎꯝ
ꯑꯗꯨꯗꯤꯝ ꯃꯆꯥꯗꯨꯅ ꯑꯃꯨꯛ ꯁꯤꯗ ꯄꯥꯜꯂꯦꯕ ꯑꯗꯩ ꯃꯆꯥꯖꯤ ꯍꯦꯛꯄ ꯆꯪꯕꯅꯤꯗ ꯅꯥꯄꯤ ꯉꯥꯛꯇ ꯉꯥꯏ ꯍꯧꯔꯦ ꯅꯥꯄꯤ ꯉꯥꯛꯇ
ꯂꯣꯡ ꯆꯨꯔꯗꯤ ꯅꯥꯄꯤ ꯍꯧꯕ ꯍꯥꯏꯖꯦ ꯃꯁꯥꯅ ꯇꯥꯕꯅꯦ
ꯎꯝ
ꯅꯨꯡꯇꯤꯒꯤ ꯐꯟ ꯉꯝꯗꯦꯗꯅ
ꯉꯝꯗꯦ
ꯉꯝꯗꯝꯅꯤꯅ ꯑꯗꯨꯝ ꯍꯧꯔꯛꯀꯅꯤ ꯌꯥꯔꯣꯏ
ꯑ ꯑꯈꯣꯏ ꯃꯥꯒ ꯑꯩꯅꯒ ꯌꯨꯝꯗꯒ ꯂꯩꯕ ꯑꯣꯏꯔꯗꯦ ꯑꯩꯅ ꯅꯣꯡ ꯇꯥꯔꯁꯨ ꯑꯗꯨꯝ ꯆꯪꯉ ꯆꯪꯉꯒ ꯑꯗꯨꯝ ꯐꯣꯏꯕꯤꯕꯗꯤ ꯌꯥꯗꯤ ꯌꯥꯏꯑꯕ
ꯑꯗꯣ ꯑꯩꯅ ꯌꯨꯝꯗ ꯂꯩꯇꯔꯅꯤꯝꯅꯦꯅꯦ ꯉꯝ ꯆꯪꯕꯗꯣ ꯇꯜꯂꯤꯗ
ꯇꯜꯂꯦ ꯑꯩꯗꯤ ꯅꯥꯄꯤ ꯐꯣꯏꯗꯦ
ꯅꯪꯗꯤ ꯐꯣꯏꯔꯣꯏ ꯑꯩꯗꯤ ꯐꯣꯏ ꯑꯩ ꯏꯪꯈꯣꯜ ꯊꯕꯛ ꯌꯥꯝ ꯇꯧꯋꯤ ꯅꯪ ꯈꯪꯗꯕ ꯑꯝꯅ
ꯑꯩ ꯍꯤꯡꯈꯣꯜ ꯊꯕꯛ ꯁꯨꯛ ꯇꯧ ꯇꯧꯗꯦ ꯑꯩ ꯏꯁꯤꯡ ꯆꯥꯏꯕꯕꯧꯇ ꯇꯟꯗꯅ
ꯑꯁ ꯑꯩꯗꯤ ꯑꯇꯨꯔꯨ ꯇꯨꯔꯨ ꯇꯧꯔꯀꯥꯟ ꯑꯩꯈꯣꯏꯕꯥꯅ ꯇꯨꯔꯨ ꯆꯤꯡꯉꯕ ꯑꯩꯈꯣꯏꯕꯥ ꯋꯥ ꯑꯩꯈꯣꯏ ꯕꯥꯗꯅ ꯑꯗꯨꯝ ꯃꯣꯏ ꯗꯥꯏꯕꯦꯇꯤꯁ ꯅꯥꯕꯩ ꯊꯥꯔꯤꯗꯅ
ꯑꯪ
ꯑ‌ ꯑꯗꯨꯗꯨꯅ ꯍꯦꯛꯇ ꯑꯈꯣꯏ ꯕꯥ ꯑꯈꯣꯏ ꯕꯥ ꯃꯥ ꯋꯥꯔꯦꯅ ꯍꯥꯏꯕꯗꯒꯤ ꯑꯩꯅ ꯑꯩꯅ ꯑꯩ ꯇꯧꯔꯒꯦ ꯑꯗꯨꯗꯤ ꯍꯥꯏ ꯑꯩꯅꯗꯨꯝ ꯏꯪꯈꯣꯜꯅꯨꯡ ꯏꯁꯤꯡ ꯆꯥꯏ ꯇꯨꯂꯨ ꯄꯥꯏꯔ ꯇꯨꯂꯨ ꯃꯔꯤꯗꯣ
ꯇꯣꯅꯨꯗꯨꯅ ꯀꯥꯞꯇꯣꯏ ꯅꯠꯇ꯭ꯔꯣ
ꯍꯣꯏ ꯍꯣꯏ ꯍꯣꯏ ꯍꯣꯏ ꯍꯣꯏ ꯂꯨ ꯀꯥꯔꯛ ꯀꯥꯔꯛ ꯆꯪꯉꯁꯤ
ꯑꯗꯨꯗꯤ ꯀꯩꯁꯨ ꯌꯥꯝ ꯂꯨꯕ ꯅꯠꯇꯦ ꯏꯕꯦꯝꯃ
ꯏꯁ ꯅꯪ ꯑꯗꯣ ꯀꯥꯞꯄꯗꯣ ꯍꯪꯉꯕ ꯎꯝ ꯏꯁꯤꯡꯗꯣ ꯍꯣꯝ ꯀꯟꯅ ꯃꯦꯠꯂꯒ ꯁꯣꯝ ꯀꯟꯅ ꯍꯜꯒꯤꯗꯣꯏꯕ ꯑꯗꯨꯅ ꯆꯥꯡ ꯑꯃꯗ ꯆꯥꯏꯗꯔꯤꯕꯗꯩ ꯇꯨꯂꯨ ꯃꯔꯤꯗꯨꯅ ꯑꯃꯨꯛ ꯄꯨꯕꯗ ꯍꯤꯟꯖꯥꯡ ꯅꯥꯄꯤꯗꯣ ꯇꯦꯛꯇꯅꯕ ꯍꯥꯏꯅ ꯐꯖꯅ ꯁꯦꯝ ꯈꯣꯠ ꯇꯧꯔꯉ ꯄꯨꯨꯗꯣꯔꯤꯕꯅꯤ
ꯑꯗꯣ ꯑꯥꯗꯒꯤ ꯍꯣꯜꯂꯒ ꯆꯥꯕꯗꯨꯗꯤ ꯇꯜꯂꯦ ꯍꯥꯏꯕ
ꯑꯣꯍꯣꯏ ꯑꯗꯨꯕꯨꯗꯤ ꯑ ꯈꯣꯏꯗꯤ ꯏꯁꯤꯡ ꯇꯣꯇꯤ ꯇꯥꯕꯅꯤꯅ ꯍꯣꯏꯅꯦ ꯍꯣꯏꯅꯦ ꯑꯗꯨꯅꯕꯨꯗꯤ ꯈꯔ ꯊꯕꯛꯇꯣ ꯌꯥꯝꯃꯦꯕ ꯑꯗꯣ ꯈꯣꯏꯅꯃꯨꯛ ꯇꯣꯠ ꯇꯤ ꯇꯥꯏꯌꯦꯕ ꯈꯣꯏꯒꯤ ꯇꯣꯠ ꯇꯣꯇꯤ ꯗꯨꯝ ꯇꯥꯏꯌꯦ ꯈꯣꯏ ꯏꯁꯥꯒꯤ ꯑꯣꯏꯅ ꯄꯣꯏꯝ ꯄꯨꯁꯤꯟꯖꯩꯑꯕ ꯋꯥꯏꯅ ꯈꯣꯏꯒꯤ ꯑꯃꯨꯛ ꯏꯁꯤꯡ ꯈꯔ ꯑꯂꯦ ꯇꯣꯇꯤ ꯇꯥꯔꯣꯏ ꯍꯥꯏꯔꯒꯅ ꯈꯣꯏ ꯄꯨꯈꯤ ꯑꯆꯧꯕꯗ ꯍꯧꯖꯤꯛ ꯎꯝ ꯂꯦꯝꯃꯦ ꯁꯤꯟꯗꯦꯛ ꯃꯈꯩꯖꯨ ꯌꯥꯁꯤꯟꯒꯔ꯭ ꯒ ꯏꯁꯤꯡꯗ ꯃꯣꯏ ꯐꯅ ꯀꯨꯏ ꯑꯗꯨꯝ ꯊꯥꯔꯦꯑꯦꯕ ꯍꯪꯉꯕ ꯑꯈꯣꯏꯅꯒ ꯌꯨꯝꯒ ꯐꯖꯅ ꯁꯥ ꯂꯩꯔꯒꯗꯤ ꯑꯈꯣꯏꯒꯤ ꯌꯨꯝꯒꯤ ꯇꯦꯡꯀꯤ ꯑꯆꯧꯕꯗꯣ ꯑꯗꯨꯗ ꯍꯥꯞ ꯆꯤꯜꯂꯒ ꯊꯝꯃꯒꯗꯤ ꯗꯨꯅ ꯐꯔꯤꯕꯣꯠꯅꯤꯗ
ꯍꯣꯏ ꯀꯨꯏꯅ ꯆꯠꯂꯅꯤ
ꯑꯈꯣꯏ ꯁꯤꯁꯤꯗꯤ ꯀꯨꯏ ꯆꯠꯂꯅꯤ ꯌꯦꯡꯉꯣ ꯏꯁꯤꯡꯖꯦ ꯃꯥꯡꯍꯜꯂꯕꯅꯤ ꯁꯤꯕꯥꯎꯗ
ꯎꯝ ꯅꯣꯏ ꯇꯨꯗꯤ ꯊꯥꯕꯖꯤ ꯄꯨꯡ ꯑꯃ ꯊꯥꯗ꯭ꯔꯣ ꯄꯨꯡ ꯑꯃ ꯍꯦꯟꯕ꯭ꯔꯣ
ꯄꯨꯡ ꯑꯃꯗ ꯅꯠꯇꯦꯗ ꯑꯍꯨꯝ ꯄꯨꯡ ꯑꯟ ꯑꯅꯤ ꯑꯍꯨꯝꯕꯨ ꯊꯥꯏꯗ ꯅꯪꯁꯨ
ꯏꯃ ꯑꯗꯨꯗꯤ ꯀꯩꯅꯣ ꯌꯥꯝꯃꯦ ꯑꯈꯣꯏꯗꯤ ꯄꯨꯡ ꯑꯃꯈꯛꯇꯅꯤ ꯉꯪꯉꯤꯁꯦ
ꯅꯠꯇꯦ ꯑꯈꯣꯏꯗꯤ ꯑꯁ ꯌꯥꯝ ꯀꯨꯏ ꯊꯥꯏꯌꯦ
ꯊꯛꯅꯕꯗꯤ ꯌꯥꯎꯗꯦꯗꯅ
ꯎꯝ
ꯑꯈꯣꯏꯒꯤꯗꯤ ꯗꯥꯏꯔꯦꯛꯅꯦ ꯋꯥꯇꯔ ꯁꯄ꯭ꯂꯥꯏ ꯁꯥꯔꯒ ꯊꯥꯕ ꯊꯥꯔꯛꯄ ꯅꯠꯇꯦꯕ
ꯑ
ꯄꯨꯈ꯭ꯔꯤꯗꯒꯤ ꯊꯥꯔꯛꯄꯅꯦꯕ ꯄꯨꯈ꯭ꯔꯤ ꯆꯧꯗꯒꯤ ꯇꯥꯕ꯭ꯔꯥ
ꯅꯣꯏꯅ ꯄꯨꯈꯤꯗ ꯊꯥ ꯇꯥꯏꯌꯦ ꯇꯥꯏꯌꯦ ꯅꯣꯏꯅꯅꯦ ꯄꯨꯈꯤꯗ ꯊꯥꯕꯩꯅꯦꯕ ꯑꯈꯣꯏꯅ ꯑꯃꯨꯛ ꯑꯩꯅ ꯍꯥꯏꯕꯗꯣ ꯑꯁꯣꯝ ꯇꯤꯡꯗ ꯑꯈꯣꯏ ꯁꯦꯝꯃꯒ ꯂꯩ ꯍꯥꯏꯕꯗꯣ ꯁꯦꯝꯃꯒ ꯑꯗꯨꯗꯒꯤ ꯑꯗꯨꯗꯒꯤ ꯐꯨꯏ ꯊꯥꯕ ꯍꯥꯏꯔꯒꯅꯦ ꯂꯩꯀꯥꯏ ꯂꯩꯀꯥꯏ ꯈꯥꯏꯔ ꯊꯥꯏꯑꯕ ꯍꯪꯉꯕ ꯑꯥꯏ ꯄꯨꯂꯞ ꯄꯨꯂꯞ ꯊꯥꯗꯦꯕ ꯂꯩꯀꯥꯏ ꯂꯩꯀꯥꯏ ꯈꯥꯏꯔꯒ ꯉꯁꯤ ꯉꯁꯤ ꯅꯨꯃꯤꯠꯅ ꯁꯣꯝꯒꯤ ꯉꯁꯤ ꯅꯨꯃꯤꯠꯅ ꯁꯤꯒꯤ ꯉꯁꯤ ꯅꯨꯃꯤꯠꯅ ꯑꯁꯣꯝ ꯂꯩꯀꯥꯏꯒꯤ ꯍꯥꯏꯔꯒ ꯃꯣꯃꯣꯏꯒꯤ ꯄꯥꯏꯞ ꯄꯥꯏꯞ ꯂꯥꯏꯟ ꯂꯥꯏꯟ ꯈꯥꯏꯔ ꯈꯥꯏꯔ ꯊꯥꯏ ꯍꯥꯟꯅ ꯁꯦꯝꯕ ꯁꯥꯕ ꯍꯧꯗꯉꯥꯏꯉꯥꯏꯅ ꯄꯨꯟ ꯄꯨꯟ ꯊꯥꯔꯝꯃꯦ ꯑꯗꯨꯗꯒꯤꯗꯤ ꯃꯣꯏ ꯄꯥꯏꯞ ꯀꯩ ꯀꯩ ꯐꯖꯅ ꯇꯤꯡꯉ ꯈꯣꯠꯂꯒ ꯐꯖꯅ ꯇꯤꯡꯕ ꯈꯣꯠꯄ ꯇꯧꯕꯗꯒꯤ ꯑꯍꯥꯟꯕꯗ ꯑꯈꯣꯏ ꯌꯨꯝ ꯌꯨꯝꯗ ꯄꯨꯁꯤꯟꯅꯕ ꯌꯥꯔꯝ ꯗꯦꯕ ꯍꯪꯉꯕ ꯁꯋ꯭ꯥꯏꯅ ꯀꯟꯅ ꯊꯣꯛꯑ ꯌꯥꯔꯝꯃꯦ ꯌꯥꯔꯝꯕꯠ ꯗꯒꯤ ꯑꯃꯨꯛ ꯌꯨꯝ ꯌꯨꯝ ꯄꯨꯁꯤꯟꯅꯅꯕ ꯍꯥꯏꯅ ꯄꯥꯏꯞ ꯇꯤꯡꯉꯛꯑꯦ ꯃꯣꯏꯅ
ꯎꯝ
ꯑꯗꯨꯝ ꯃꯣꯏꯅꯗꯨꯝ ꯍꯥꯏꯗꯤ ꯗꯤꯕꯂꯞ ꯇꯧꯔꯦꯑꯦ ꯈꯔ ꯈꯔ ꯗꯨꯝ ꯐ ꯐꯝ ꯐꯅ ꯐꯅꯕ ꯗꯨꯗꯨꯒ ꯑꯃꯨꯛ ꯁꯥꯏꯠ ꯁꯥꯏꯠ ꯊꯥꯅꯕ ꯑꯃꯨꯛ ꯁꯥꯏꯠ ꯁꯥꯏꯠ ꯊꯥꯅꯕ ꯃꯨꯛ ꯃꯣꯏ ꯃꯨꯛ ꯍꯥꯞꯆꯤꯟꯒꯔꯦ ꯑꯗꯨꯒ
ꯑꯗꯨꯅꯦ ꯄꯩꯁꯥꯕꯨꯗꯤ ꯊꯤꯌꯦ ꯑꯩꯈꯣꯏꯖꯨ ꯂꯨꯄꯥ ꯆꯅꯤꯃꯨꯛ ꯑꯣꯏꯔꯝꯑꯅꯤ
ꯏꯁ ꯍꯣꯏ ꯌꯥꯝ ꯐꯗ꯭ꯔꯣ ꯑꯗꯨꯗꯤ
ꯅꯣꯏꯖꯨ ꯆꯥꯅꯤ ꯍꯥꯏ ꯅꯠꯇ꯭ꯔꯣ ꯍꯥꯥ
ꯆ ꯆ ꯊꯥꯒꯤ ꯈꯣꯏ ꯃꯥꯅꯦ ꯑꯃ ꯁꯥꯒꯤꯕꯗ ꯁꯥꯔꯒ ꯕꯨꯛꯇꯨꯗ ꯄꯩꯁꯥ ꯈꯣꯃ ꯂꯥꯛꯑꯅꯤ ꯊꯥꯛꯀꯦ ꯑꯗꯨꯗꯨꯒ ꯄꯤꯔꯤꯅꯤ ꯑꯗꯣ ꯐꯩꯌꯦ ꯂꯨꯄꯥ ꯆꯅꯤꯒꯤ ꯏꯁꯤꯡꯗꯨꯅ ꯂꯩꯔꯨꯕꯗ ꯊꯥꯝꯗ ꯀꯩꯁꯨ ꯆꯠꯂꯣꯏꯗꯅ ꯑꯁꯤꯗꯤ ꯊꯥꯝ ꯍꯦꯟ
ꯎꯝ
ꯑꯗꯒꯤ ꯑꯩꯈꯣꯏ ꯅꯣꯡ ꯏꯁꯤꯡꯗꯨ ꯗꯨꯝ ꯌꯥꯏ ꯍꯧꯖꯤꯛꯁꯨ ꯑꯗꯨꯝ ꯍꯧꯖꯤꯛꯁꯨ ꯇꯥꯔꯤꯁꯦ ꯅꯣꯡ ꯏꯁꯤꯡ ꯇꯥꯔꯤꯖꯦ ꯂꯪꯉꯦꯕ ꯍꯧꯖꯤꯛ ꯍꯥꯟꯅ ꯑꯃ ꯃꯌꯥꯝ ꯃꯣꯠꯄꯤꯗꯣ ꯑꯣꯏꯗ꯭ꯔꯦꯕ ꯍꯧꯖꯤꯛ ꯂꯪꯉꯦꯕ ꯏꯁꯤꯡꯖꯦ ꯅꯣꯡ ꯑꯗꯨꯝ ꯇꯣꯏ ꯇꯥꯔꯛꯑꯝꯅꯤꯅ ꯑꯥ ꯑꯗꯨ ꯑꯗꯨꯗꯨꯅ ꯅꯣꯡ ꯏꯁꯤꯡ ꯁꯤꯡꯁꯨ ꯑꯗꯨꯝ ꯂꯩꯔꯦ ꯑꯩꯈꯣꯏꯅ ꯑꯃꯨꯛ ꯉꯥꯅꯨꯒ ꯌꯦꯟ ꯀꯩ ꯀꯩ ꯑꯃꯨꯛ ꯂꯣꯏꯕ ꯈꯣꯠꯄ ꯇꯧꯕꯒꯤ ꯑꯃꯨꯛ ꯏꯁꯤꯡꯁꯦ ꯈꯔꯗꯤ ꯍꯦꯟꯅ ꯆꯪꯕ ꯑꯗꯣ
ꯎꯝ
ꯃꯤꯖꯦ ꯌꯥꯝꯗꯕꯅꯤꯅꯀꯣ
ꯎꯝ
ꯁꯤꯡꯁꯦ ꯄꯥꯛ ꯂꯣꯏꯕꯁꯨ ꯉꯝꯗꯕ
ꯑꯩꯈꯣꯏꯗꯤ ꯇꯣꯇꯤ ꯑꯃꯨꯛ ꯂꯥꯛꯄꯗꯨꯅ ꯁꯦꯟꯇꯦꯛꯁ ꯑꯅꯤꯈꯛꯇꯪꯅꯦ ꯌꯥꯕ ꯀꯣꯟꯅꯔꯤꯁꯦ
ꯎꯝ ꯑꯩꯈꯣꯏꯗꯤ ꯃꯅꯤꯡꯗ ꯁꯤꯟꯇꯦꯛꯁ ꯑꯍꯨꯝ ꯃꯔꯤ ꯃꯔꯤꯗꯣ ꯑꯗꯨꯝ ꯊꯜꯂꯦ ꯑꯗꯩ ꯑꯇꯣꯞꯄ ꯀꯣꯟ ꯕꯥꯇꯤꯟ ꯀꯩ ꯃꯆꯥ ꯃꯁꯨ ꯂꯣꯏ ꯌꯥꯔꯦ
ꯇꯞꯅꯨ ꯂꯣꯏ ꯌꯥꯔꯦꯗ ꯗꯨꯕꯨꯗꯤ
ꯑꯗꯨꯗꯤ ꯑꯩ ꯊꯝꯃꯒꯦꯀꯣ
ꯍꯣꯏ ꯍꯣꯏ ꯊꯝꯃꯣ ꯊꯝꯃꯣ
ꯎꯝ
ꯇꯕ꯭ꯔꯣ